ꯆꯥꯛ ꯆꯥꯔꯕꯣ
ꯆꯥꯛꯆꯥꯥ ꯇꯣꯛꯑꯦ ꯑꯗꯨꯒ ꯗ꯭ꯔꯦꯁ ꯁꯦꯠꯆꯜꯂꯦ ꯉꯥꯏꯍꯥꯛꯇꯪ ꯁꯨꯝ ꯏꯪꯍꯜꯂꯝꯃꯤꯅꯦ ꯉꯥꯏꯍꯥꯛꯇꯪ ꯂꯩꯕꯒ ꯆꯠꯂꯅꯤ ꯀꯩꯅꯣ ꯇꯧꯗ꯭ꯔꯤ ꯑ ꯆꯥꯛ ꯆꯥꯔꯕ ꯆꯥꯗ꯭ꯔꯤꯕꯣ
ꯑꯩ ꯆꯥꯇ꯭ꯔꯤꯌꯦ ꯑꯩꯈꯣꯏꯗꯥꯁꯨ ꯊꯕꯛ ꯇꯧꯔꯤꯕ ꯑꯗꯒꯤ ꯑꯉꯥꯡꯒꯩꯁꯨ ꯊꯕꯛ ꯇꯧꯔꯤꯕ ꯑꯗ ꯑꯩꯁꯨ ꯊꯕꯛ ꯇꯧꯔꯝꯕꯅꯦ ꯑꯗꯨꯗ ꯁꯤ ꯂꯣꯏꯔꯒ ꯄꯨꯜꯂꯞ ꯆꯥꯃꯤꯟꯅꯔꯁꯦꯅ ꯑꯗꯨꯒꯤ ꯉꯥꯏꯅꯔꯤꯕ
ꯕꯥꯔꯣ ꯃꯈꯥꯏ ꯈꯔ ꯍꯦꯜꯂꯛꯄꯗꯣ ꯄꯨꯡ ꯑꯃ ꯇꯥꯔꯝꯗꯥꯏꯗ ꯑ ꯑꯩꯈꯣꯏꯒꯤ ꯃꯐꯝꯗꯨꯗ ꯌꯧꯁꯤꯜꯂꯅꯤ ꯑꯗꯨꯒ ꯉꯥꯏꯍꯥꯛ ꯁꯨꯝ ꯀꯩꯅꯣ ꯇꯧꯕ ꯃꯇꯝ ꯉꯥꯏꯕ ꯑꯣꯏꯅ ꯆꯥꯆꯥꯊꯣꯛꯄꯒ ꯁꯨꯝ ꯄꯣꯊꯥꯔꯝꯃꯤꯅꯤ ꯉꯥꯏꯍꯥꯛꯇꯪ ꯑꯗꯨ ꯀꯩꯅꯣꯗꯤ ꯃꯣ ꯑꯥ ꯆꯥ ꯂꯨꯏꯗꯥꯍꯣꯏꯗ ꯑꯉꯥꯡꯁꯤꯡ ꯀꯩꯅꯣ ꯊꯕꯛ ꯋꯥꯠꯂꯤꯕ
ꯑꯧ ꯋꯥꯠꯂꯤꯌꯦ ꯊꯕꯛ ꯂꯣꯏꯔꯒ ꯄꯨꯜꯂꯞ ꯆꯥꯃꯤꯟꯅꯔꯁꯦꯅ ꯃꯆꯦꯠ ꯃꯆꯦꯠ ꯇꯧꯔꯨꯔꯁꯦꯅ ꯑꯗꯨꯒꯤ ꯉꯥꯏꯅꯔꯤꯕ
ꯀꯔꯤ ꯃꯊꯦꯜ ꯊꯣꯡꯈ꯭ꯔꯒꯦ
ꯃꯊꯦꯜꯁꯦ ꯑꯥ ꯑꯃꯗꯤ ꯁꯥꯛ ꯇꯧꯏ ꯍꯥꯏꯌꯦ ꯑꯃꯗꯤ ꯆꯝꯐꯨꯠ ꯇꯧꯏ ꯍꯥꯏꯌꯦ ꯑꯗꯨꯒ ꯁꯤꯡꯖꯨꯃꯒ
ꯑꯣ ꯑꯈꯣꯏꯒꯤꯗꯤ ꯀꯩꯅꯣ ꯆꯥꯔꯦ ꯑꯩꯈꯣꯏꯒꯤꯗꯤ ꯀꯩꯅꯣ ꯇꯧꯔꯦ ꯎꯝ ꯁꯧꯒ꯭ꯔꯤ ꯑꯃ ꯊꯣꯡꯉꯦ ꯁꯧꯒ꯭ꯔꯤ ꯑꯃꯅꯦ ꯀꯥꯡꯉꯧ ꯑꯃꯅꯦ ꯑꯃꯦꯠꯄ ꯑꯝꯒ ꯇꯧꯔꯒ ꯆꯥꯔꯦ
ꯁꯧꯒ꯭ꯔꯤꯁꯤꯅꯕꯨ ꯍꯦꯟꯅ ꯍꯥꯎꯕꯅꯤꯗ ꯀꯥꯂꯦꯅꯤꯅꯀꯣ ꯑꯁꯤꯟꯕ ꯆꯥꯕꯁꯦ ꯌꯥꯝ ꯅꯨꯡꯉꯥꯏꯌꯦꯕ ꯑꯩꯁꯨ ꯁꯧꯒ꯭ꯔꯤ ꯌꯥꯝ ꯄꯥꯝꯃꯦ ꯑꯩ ꯈꯛꯇ ꯅꯠꯇꯦ ꯑꯩꯈꯣꯏ ꯏꯃꯨꯡꯒꯤ ꯑꯣꯏꯅꯗꯤ ꯁꯧꯒ꯭ꯔꯤꯁꯦ ꯂꯣꯏ ꯄꯥꯝꯃꯦ ꯁꯧꯒꯤ ꯊꯣꯡꯉꯦꯅ ꯁꯧꯒꯤꯗꯪ ꯆꯥꯕꯗꯤ ꯌꯥꯗꯕꯅꯤꯅ ꯀꯩꯅꯣꯝꯗꯤ ꯑꯗꯨꯝ ꯌꯥꯎꯗꯣꯏꯅꯤꯗꯅ ꯕꯣꯔꯥꯅꯤ ꯈꯪꯗꯦ ꯀꯥꯡꯈꯧꯅꯤ ꯈꯪꯗꯦ ꯄꯥꯛꯅꯝꯅꯤ ꯈꯪꯗꯦ ꯂꯩꯗꯅ ꯑꯗꯩ ꯊꯥꯡꯖꯟ ꯁꯤꯡꯖꯨꯅꯤ ꯈꯪꯗꯦ ꯁꯧꯒꯔꯤꯒꯗꯤ ꯂꯣꯏ ꯆꯥꯟꯅꯕ ꯑꯣꯏꯗꯅ ꯑꯗꯨꯗꯨꯅ ꯁꯧꯒꯤ ꯊꯣꯡꯕꯗꯤ ꯑꯌꯥꯝꯕꯅ ꯂꯩ
ꯃꯥꯅꯦꯗꯤ ꯑꯩꯈꯣꯏꯁꯨ ꯑꯗꯨꯝ ꯄꯥꯝꯃꯦ ꯃ ꯃꯌꯥꯝꯅ ꯁꯨꯝ ꯄꯥꯝꯅꯕꯗꯣ ꯍꯥꯏꯇꯥꯔꯦ ꯁꯒ꯭ꯔꯤꯁꯨ ꯄꯥꯝꯃꯦ ꯑꯗꯨ ꯀꯩꯅꯣ ꯁꯨ ꯄꯥꯝꯃꯦ ꯎꯝ ꯌꯥꯝ ꯅꯣꯛꯅꯤꯡꯕꯕꯨ ꯑꯩꯈꯣꯏꯒꯤ ꯍꯧꯗꯣꯡ ꯃꯉꯥ ꯇꯔꯨꯛ ꯂꯩꯔꯤ ꯌꯨꯝꯁꯤꯗ ꯁꯧꯒ꯭ꯔꯤ ꯊꯣꯡꯉ ꯐꯖꯅ ꯆꯥꯏ ꯑꯗꯣ ꯍꯪꯒꯥꯝ ꯊꯣꯡꯉ ꯐꯖꯅ ꯆꯥꯏ ꯑꯗꯣ ꯀꯥꯡꯁꯣꯏ ꯍꯥꯏꯕ ꯖꯥꯠꯁꯤꯒ ꯃꯣꯏ ꯂꯣꯏ ꯆꯥꯔꯦ ꯏꯔꯣꯝꯕ ꯆꯥꯕ ꯑꯝꯨ ꯌꯥꯎꯔꯤ ꯇꯣꯠꯂꯒ
ꯑꯗꯨꯗꯤ ꯈꯪꯗꯦ ꯑꯗꯨꯒ ꯑꯩꯈꯣꯏꯒꯤ ꯑꯩꯈꯣꯏꯒꯤ ꯍꯧꯗꯧꯅꯅꯦ ꯋꯥꯇꯤꯟ ꯕꯨꯖꯤꯌꯥ ꯉꯥ ꯑꯍꯨꯝꯁꯤꯗ ꯍꯦꯟꯅ ꯆꯥꯗꯕ ꯆꯥꯛ ꯍꯥꯏꯕ ꯆꯥꯛꯁꯦ ꯆꯥꯛ ꯁꯨꯛꯌꯥ ꯌꯥꯗꯕ ꯍꯧꯗꯣꯡꯁꯦ ꯁꯪꯒꯣꯝ ꯁꯪꯒꯣꯝ ꯊꯛꯏꯀꯣ ꯃꯥ ꯑꯗꯨꯒꯅꯦ ꯑꯆꯣꯏ ꯏꯄꯥꯛ ꯀꯔꯤ ꯀꯔꯥ ꯑꯃꯠꯇ ꯆꯥꯎ ꯌꯥꯔꯨꯏꯀꯣ ꯃꯥ ꯋꯥꯇꯦꯟ ꯕꯨꯖꯤꯌꯥ ꯑꯗꯨ ꯑꯁꯤꯁꯤꯅꯦ ꯑꯩꯈꯣꯏꯒꯤ ꯅꯣꯡꯃꯒ ꯂꯦꯜꯂꯨꯕ ꯋꯥꯇꯦꯡ ꯑꯁꯤꯦ ꯆꯥꯕꯤꯕ ꯖꯥꯠ ꯠꯇ꯭ꯔ ꯀꯩꯒꯤꯩꯅꯣꯝꯗ ꯌꯨꯝꯗ ꯑꯗꯨꯝ ꯍꯧꯔꯒ ꯂꯩꯔꯕꯅꯤꯅꯀꯣ ꯃꯥ ꯍꯧꯔꯛꯏꯕ ꯄꯣꯠꯇꯨꯅꯦ ꯃꯥꯅ ꯆꯥꯅꯤꯡꯉꯤꯁꯦ ꯉꯥꯁꯨ ꯑꯩꯈꯣꯏꯅ ꯂꯩꯔꯛꯄ ꯉꯒꯥꯁꯦ ꯃꯉꯣꯟ ꯍꯥꯟꯅ ꯊꯥꯔꯒ ꯄꯤꯖꯔ ꯌꯦꯡꯉꯤꯕꯀꯣ ꯃꯥꯅ ꯆꯥꯔ ꯑꯗꯤ ꯉꯥꯥꯁꯦ ꯍꯥꯎꯨꯔꯕꯅꯦꯅ ꯈꯪꯉꯦꯕ ꯈꯪꯕ꯭ꯔꯥ ꯆꯤꯜꯍꯥꯎ ꯌꯥꯝ ꯊꯤꯕ ꯍꯥꯏꯇꯥꯔꯦ ꯍꯧꯗꯣꯡꯗꯣ ꯑꯁ ꯐꯃꯨꯡꯗꯒꯅ ꯇꯨꯝꯃꯒꯅꯤ ꯃꯥꯅ ꯂꯩꯔꯤꯁꯦ ꯑ ꯑꯗꯨ ꯑꯍꯥꯟꯅꯉꯝꯁꯨ ꯃꯥꯁꯦ ꯀꯗꯥꯥꯏ ꯆꯠꯂꯣꯅꯣ ꯈꯪꯗꯦꯅꯤ ꯅꯨꯡꯗꯥꯡ ꯄꯨꯡ ꯃꯥꯄꯟꯃꯨꯛ ꯇꯥꯔꯀꯥꯟꯁꯤꯗ ꯂꯩꯈꯣꯝꯗ ꯂꯥꯡꯅ ꯇꯩꯔꯒ ꯂꯥꯛꯑꯦ ꯃꯥꯁꯦ ꯑꯩꯈꯣꯏꯒꯤ ꯀꯣꯝꯒꯨꯝꯕꯗ ꯇꯥꯔꯛꯎꯨꯕ ꯃꯥꯜꯂꯦ ꯈꯣꯡꯕꯥꯟꯒꯨꯝꯕꯗ ꯑꯗꯩ ꯅꯨꯡꯗꯥꯡꯗꯨꯗ ꯑꯩꯅ ꯇꯧꯔꯒ ꯃꯥꯁꯤ ꯏꯁꯤꯡ ꯑꯁꯥꯕ ꯂꯨꯝꯃꯒ ꯍꯧꯗꯣꯡ ꯌꯥꯝꯅ ꯃꯣꯏꯗ ꯏꯪꯒꯠ ꯅ ꯍꯦ ꯁꯝꯄꯨꯅ ꯂꯨꯖꯕꯗ ꯑꯣꯏꯔꯔꯣꯏꯅ ꯁꯝꯄꯨ ꯍꯥ ꯂꯨꯖꯔꯝꯃꯕꯅꯤ ꯀꯣꯡ ꯀꯣꯟ ꯊꯣꯛ ꯊꯣꯛꯣꯛꯇꯦꯔꯅꯦ ꯁꯔꯞ ꯊꯥꯛꯆꯤꯜꯂꯒ ꯑꯃꯨꯛ ꯃꯥꯁꯤꯦ ꯏꯔꯨꯖꯊꯣꯛꯄꯤꯗꯦ ꯅꯨꯡꯗꯥꯡꯗꯨꯗ ꯑꯗꯨꯒꯗꯤ ꯃꯩꯐꯨ ꯊꯥꯒꯠꯂꯦ ꯑꯗꯨꯃꯥꯏꯅ ꯇꯧꯔꯀꯥꯟꯗ ꯃꯩꯐꯨꯗꯣ ꯌꯥꯍꯜꯂꯒ ꯑꯁ ꯁꯤꯕꯨ ꯁꯤꯔꯝꯅꯤꯕꯨꯡ ꯑꯩꯅ ꯎꯔꯝꯗ꯭ꯔꯗꯤ ꯃꯥ ꯃꯤ ꯑꯇꯩꯅ ꯄꯥꯏꯒꯁꯨ ꯄꯥꯡ ꯌꯥꯗꯦꯕ ꯈꯟꯕ꯭ꯔꯥ ꯑꯩꯒ ꯑꯩꯈꯣꯏ ꯗꯦꯗꯥꯏ ꯃꯆꯥꯅꯨꯄꯤꯁꯤꯒ ꯑꯩꯈꯣꯏ ꯐꯥꯅꯤꯡꯅ ꯇꯧꯕꯗꯤ ꯌꯥꯏꯑꯕ
ꯄꯨꯔꯥ ꯕꯦꯔꯥꯅꯦ ꯏꯕꯨꯡ ꯑꯩꯈꯣꯏꯅꯁꯨ ꯌꯥꯝ ꯂꯨ ꯇꯧꯕ ꯍꯥꯏꯇꯥꯔꯦ
ꯑꯣ ꯀꯩꯅꯣ ꯇꯧꯕ꯭ꯔꯣ ꯅꯣꯏꯒꯤ ꯑꯗꯨꯒꯤ ꯍꯧꯗꯣꯡꯗꯣ ꯀꯩꯅ ꯍꯥꯏꯕꯗꯤ ꯉꯥꯒꯨꯝꯕ ꯕꯨꯖꯤꯌꯥ ꯑꯗꯨꯃꯥꯏꯅ ꯑꯆꯥꯄꯣꯠ ꯆꯥꯏ ꯍꯥꯏꯗꯣ ꯆꯥꯛꯇꯤ ꯁꯨꯡꯖꯥ ꯆꯥꯗ꯭ꯔꯥꯕ
ꯁꯥ ꯁꯨꯛ ꯁꯥ ꯁꯥꯗꯦ ꯆꯥꯛ ꯊꯥꯕꯁꯤꯅ ꯃꯥ ꯃꯄꯨꯟꯁꯤꯒꯤ ꯆꯥꯛ ꯃꯔꯨ ꯑꯃꯐꯥꯎ ꯆꯥꯕꯗꯤ ꯑꯗꯨꯝ ꯑꯩꯈꯣꯏ ꯃꯌꯥꯝꯁꯨ ꯃꯤ ꯄꯨꯝꯅꯃꯛꯁꯨ ꯉꯛꯏ ꯃꯤ ꯑꯩ ꯃꯁꯤꯕꯨ ꯀꯃꯥꯏꯅ ꯀꯩꯅꯣ ꯍꯤꯡꯉꯤꯅꯣ ꯀꯃꯥꯏꯅ ꯍꯤꯡꯉꯤꯅꯣꯅ ꯃꯇꯨꯒꯁꯦ ꯈꯨꯟꯅꯥ ꯂꯝꯅꯤ ꯃꯃꯗꯨ ꯂꯩꯔꯕꯅꯤꯅꯀꯣ ꯑꯃꯣꯠ ꯑꯀꯥꯏꯁꯦ ꯑꯃꯠꯇ ꯑꯩꯈꯣꯏꯒꯤ ꯎꯐꯨꯟ ꯃꯥꯄꯨ ꯃꯔꯛꯇꯒ ꯄꯪꯍꯦꯛ ꯍꯤꯞꯆꯟꯗ꯭ꯔꯥ ꯍꯧꯗꯣꯡꯗꯤ ꯏꯟꯊꯝꯊꯥꯗꯗꯤ ꯃꯥ ꯑꯗꯨ ꯁꯨꯡꯂꯩ ꯍꯤꯞꯄꯣꯏꯑꯕ ꯑꯃ ꯀꯩꯒꯨꯝꯕ ꯄꯣꯠꯁꯛ ꯑꯃꯒꯤ ꯃꯊꯛꯇ ꯃꯥꯅ ꯍꯤꯞꯇꯣꯏꯁꯦ ꯑꯅꯥꯟꯕ ꯍꯥꯏꯕ ꯖꯒꯥꯗ ꯖꯒꯥꯗꯨꯗꯅꯦ ꯃꯥꯅ ꯍꯦꯛꯇꯣꯏꯁꯦ ꯄꯨꯔꯥ ꯃꯤꯒ ꯆꯞ ꯃꯥꯟꯅꯩꯕꯨꯨꯡ ꯂꯥꯛꯑꯣ ꯂꯥꯛꯀꯅꯤ ꯑꯗꯒꯤ ꯆꯩꯔꯦ ꯈꯪꯉꯤ ꯑꯁ ꯀꯦ ꯁꯥꯟꯅꯕꯅꯣ ꯑ ꯇꯩꯕ
ꯑꯁ ꯀꯩꯅꯣꯅꯦ ꯑꯗꯨꯅ ꯌꯥꯝꯅꯗꯤ ꯐꯩ ꯑꯗꯣ ꯃꯥꯅ ꯃꯣꯏ ꯄꯤꯛꯏꯉꯩꯗ ꯀꯩꯅꯣ ꯇꯧꯔꯝꯕꯅꯤ ꯅꯣꯏ ꯁꯨꯝ ꯍꯥꯏ ꯆꯥꯛ ꯄꯤꯖꯗꯕꯤꯗꯅꯅꯦꯥꯒꯕ ꯑꯗꯩ ꯑꯇꯣꯞ ꯑꯣꯞ ꯑꯆꯥꯄꯅ ꯁꯨꯝ ꯍꯩꯅꯍꯟꯈꯤꯕꯗꯣ ꯑꯩꯈ ꯄꯛꯉꯩꯗ ꯑꯩꯈꯣꯏ ꯇꯧ ꯆꯥꯛꯂꯒ ꯉꯥꯛꯊꯅ ꯄꯤꯖꯩꯕ ꯍꯦꯛ ꯃꯣꯏꯅ ꯃꯄꯤꯒ ꯑꯩꯈꯣꯏꯒꯤ ꯁꯪꯒꯣꯝ ꯊꯛꯄꯒꯤ ꯈꯥꯏꯅꯕ ꯃꯇꯥꯡꯁꯦ ꯆꯒꯪ ꯉꯥꯛꯇ ꯍꯧꯖꯤꯛꯅ ꯆꯒꯪ ꯊꯥꯖ ꯆꯥꯏ ꯀꯥꯡꯁꯣꯏ ꯊꯥꯖ ꯆꯥꯏ ꯉꯥꯁꯨ ꯑꯗꯨꯝ ꯆꯥꯏꯀꯣ ꯆꯥꯕꯗꯤ ꯑꯗꯨ ꯇꯧꯕꯇꯕꯨ ꯑꯗꯨꯝ ꯑꯦꯅꯤ ꯑꯗꯨꯝ ꯑꯊꯥꯕꯁꯦ ꯃꯣꯏꯅ ꯄꯤꯛꯑꯦꯅ ꯍꯥꯏꯅꯍꯟꯈꯤꯕꯗꯣ ꯑꯗꯨꯃꯥꯏꯅ ꯅꯣꯏꯒꯤꯁꯨ ꯉꯥꯒꯨꯝꯕ ꯑꯗꯒꯤ ꯁꯨꯝ ꯑꯇꯣꯞ ꯑꯇꯣꯞꯄ ꯑꯍꯧ ꯑꯆꯥꯄꯣꯠ ꯍꯥꯟꯅ ꯇꯪꯉꯝꯃꯅꯤ ꯃꯣꯏꯅ ꯒ꯭ꯌꯥꯟ ꯇꯥꯔꯛꯄ ꯠꯇꯔ
ꯍꯣꯏ ꯑꯗꯨꯁꯨ ꯑꯗꯨꯅꯤ ꯑꯗꯨꯒꯅꯦ ꯍꯧꯗꯣꯡ ꯍꯥꯏꯁꯤꯗꯤ ꯉꯥꯔꯤꯒꯨꯝꯕꯁꯤ ꯌꯥꯝ ꯄꯥꯝꯗ꯭ꯔꯣ ꯉꯥꯔꯤꯁꯦ ꯑꯩꯈꯣꯏꯅꯅꯦ ꯂꯪꯊꯣꯛꯑ ꯊꯥꯕꯝ ꯑꯃꯁꯨ ꯁꯨ ꯆ ꯆꯥꯔꯣꯏ ꯉꯥꯁꯦ ꯂꯪꯊꯣꯛꯑ ꯊꯝꯕ ꯑꯃꯁꯨꯅꯦ ꯃꯥꯁꯦ ꯆꯥꯔꯣꯏꯕ ꯑꯩꯈꯣꯏꯅ ꯍꯦꯛ ꯊꯥꯗ꯭ꯔꯤꯕ ꯑꯗꯨꯒꯅꯦ ꯃꯥꯒꯤ ꯐꯕ ꯑꯃꯝꯅꯅꯦ ꯈꯕ꯭ꯔꯥ ꯃꯥꯅ ꯆꯥꯛꯒꯦꯅ ꯍꯥꯏꯔꯗꯤꯅꯦ ꯃꯥꯁꯦ ꯑꯩꯈꯣꯏꯒꯤ ꯁꯝꯅ ꯍꯥꯏꯔꯀꯥꯟꯗ ꯑꯩꯈꯣꯏꯅ ꯑꯩꯈꯣꯏꯅ ꯋꯥꯇꯅ ꯍꯧꯕꯒꯤ ꯄꯣꯠꯁꯦ ꯑꯩꯈꯣꯏꯅ ꯄꯣꯂꯥꯡꯒꯨꯝꯕ ꯅꯠꯇ꯭ꯔꯒ ꯊꯨꯝꯃꯣꯛꯞꯀꯨꯝꯕ ꯑꯃꯗ ꯍꯥꯞꯄꯒ ꯊꯝꯕꯤꯗꯅꯁꯦ ꯑꯩꯈꯣꯏꯅ ꯑꯗꯨꯗ ꯑꯩꯈꯣꯏꯅ ꯇꯨ ꯂꯧꯊꯣꯛꯑꯒꯈꯣꯏꯅ ꯑꯃꯨꯛ ꯆꯦꯔꯪꯗ ꯍꯟꯖꯟꯅꯤꯗꯅ ꯃꯥꯁꯨ ꯑꯗꯨꯝ ꯑꯩꯈꯣꯏ ꯅꯥꯛꯇ ꯑꯗꯨꯝ ꯐꯝꯃꯒ ꯑꯗꯨꯝ ꯂꯩꯗꯣꯏꯅꯦꯕ ꯃꯥꯅ ꯆꯥꯅꯤꯡ ꯆꯕ ꯃꯥꯅ ꯆꯥꯅꯤꯡꯕꯒꯤ ꯀꯩꯅꯣ ꯑꯣꯏꯔꯕ ꯃꯉꯣꯟꯗ ꯂꯥꯝꯕ ꯐꯥꯎꯔꯕ ꯑꯗꯨ ꯑꯣꯏ ꯇꯥꯔꯗꯤꯅꯦ ꯃꯥꯁꯦ ꯑꯩꯈꯣꯏꯗꯅꯦ ꯏꯪꯒꯤꯠ ꯇꯧꯔꯛꯑꯅꯦꯕ ꯃꯥꯒꯤ ꯃꯥꯒꯤ ꯃꯆꯤꯟ ꯃꯃꯥꯏꯁꯤꯅꯅꯦ ꯉꯁꯥꯏꯒꯤ ꯑꯩꯈꯣꯏꯒꯤ ꯋꯥꯇꯤꯟ ꯍꯥꯞꯄꯤꯕ ꯄꯥꯞꯠꯇꯨꯗ ꯃꯤꯌꯥꯗ ꯍꯥꯏꯐꯦꯠ ꯆꯪꯁꯤꯜꯂꯅꯦꯕ ꯃꯥꯅ ꯃꯥꯅ ꯏꯪꯒꯤꯠ ꯇꯧꯔꯛꯑꯅꯦꯕ ꯑꯗꯨꯏ ꯑꯣ ꯃꯥ ꯋꯥꯇꯦꯜ ꯆꯥꯒꯦ ꯍꯥꯏ ꯇꯔꯗꯤ ꯋꯥꯇꯦꯟ ꯄꯤꯗꯅꯤ ꯑꯗꯨ ꯆꯥꯈ꯭ꯔꯅꯦꯕ ꯑꯗꯩ ꯑꯃꯨꯛ ꯑꯣꯛꯇ꯭ꯔꯗꯅ ꯃꯥ ꯑꯗꯨꯃꯥꯏꯅ ꯍꯧꯖꯤꯛꯀꯤ ꯑꯗꯨꯃꯥꯏꯅ ꯑꯃꯨꯛ ꯏꯪꯒꯦꯗ ꯑꯃꯨꯛ ꯇꯧꯔꯛꯀꯗꯣꯏꯅꯦꯕ ꯄꯨꯔꯥ ꯃꯤꯒ ꯆꯞ ꯃꯥꯟꯅꯩ ꯍꯟꯇꯗ
ꯎꯝ ꯑꯩꯈꯣꯏꯒꯤꯗꯤ ꯀꯩꯅꯣ ꯂꯩꯌꯦ ꯍꯧꯖꯤꯛꯁꯨ ꯃꯁꯤꯡ ꯌꯦꯡꯒꯦꯀꯣ ꯑꯃ ꯑꯅꯤ ꯑꯍꯨꯝ ꯃꯔꯤ ꯑꯩꯈꯣꯏ ꯍꯧꯖꯤꯛ ꯍꯧꯖꯤꯛ ꯑꯩꯈꯣꯏꯗ ꯃꯉꯥ ꯂꯩ ꯃꯄꯤ ꯑꯃ ꯑꯗꯒꯤ ꯃꯆꯥ ꯑꯅꯤ ꯑꯗꯨꯒ ꯂꯩꯁꯥꯕꯤ ꯄꯨꯡꯀꯛ ꯐꯥꯕꯤ ꯑꯃꯦꯝꯒꯗꯣ ꯂꯩꯁꯥꯕꯤ ꯗꯕꯜ ꯐꯔꯥꯕꯤ ꯑꯦꯝꯒ ꯂꯩ
ꯌꯥꯝ ꯌꯥꯝꯃꯤ ꯅꯣꯏꯗꯤꯗꯤ ꯑꯩꯈꯣꯏꯗꯤ ꯑꯃꯈꯛꯇꯅꯦꯗ ꯃꯥꯁꯦ ꯀꯩꯅꯣ ꯃꯆꯥꯁꯨ ꯌꯥꯎꯗꯦꯕ ꯃꯥꯁꯦ ꯑꯃꯣꯝꯗꯤ ꯑꯃꯃꯣꯝꯅꯦ ꯑꯗꯨꯒꯅꯦ ꯑꯃꯈꯛꯇꯅꯦꯕ ꯀꯨꯏꯗꯦ ꯃꯥꯁꯦ ꯆꯍꯤ ꯅꯤꯄꯥꯟ ꯃꯌꯥꯗꯤ ꯁꯨꯔꯝꯃꯅꯤ ꯃꯥꯅ ꯂꯩ ꯂꯩꯁ
ꯑꯁ ꯑꯩꯈꯣꯏꯗꯤ ꯀꯩꯅꯣꯔꯤꯅꯍꯦ ꯌꯨꯝꯗꯒ ꯂꯣꯏꯖꯕ ꯄꯣꯔꯛꯄ ꯅꯠꯇꯦ ꯃꯤ ꯆꯥꯝꯉꯥ ꯂꯣꯏꯈꯤꯗꯣ ꯑꯃ ꯑꯅꯤꯈꯛ ꯂꯣꯏꯔꯝꯕꯗꯒꯤꯩ ꯁꯟꯇꯣꯔꯛꯏꯅꯦ ꯃꯣꯏꯅ
ꯑꯩꯈꯣꯏꯁꯨ ꯍꯧꯖꯤꯛ ꯂꯩꯔꯤꯁꯦ ꯑꯩꯈꯣꯏꯅ ꯂꯣꯏꯕ ꯅꯠꯇꯦꯌꯦ ꯑꯉꯥꯡ ꯑꯣꯏꯔꯤꯉꯩꯗ ꯃꯥꯁꯦ ꯂꯥꯛꯈꯤꯕꯅꯦꯕ ꯃꯥꯅ ꯄꯤꯛꯏꯉꯩꯗ ꯑ ꯑꯗꯒꯤ ꯃꯇꯝꯗꯨꯗꯅꯦ ꯑꯩꯈꯣꯏꯗꯁꯦ ꯑꯩꯈꯣꯏꯒꯤ ꯊꯕꯛ ꯍꯦꯛ ꯆꯠꯊꯣꯛꯎꯕꯒ ꯉꯥ ꯆꯥꯛꯁꯦ ꯌꯥꯝ ꯂꯩ ꯂꯩꯕ ꯌꯥꯝ ꯀꯠꯂꯦꯕ ꯈꯪꯕ꯭ꯔꯥ ꯑꯗꯨꯒꯤ ꯁꯨꯝ ꯀꯩ ꯍꯥꯏꯅꯤ ꯃꯣꯏꯗꯤ ꯃꯣꯏꯅ ꯄꯥꯝꯖꯕ ꯍꯥꯏꯁꯤꯗꯤ ꯉꯥꯒꯨꯝꯕꯅꯤꯁꯤꯅ ꯑꯗꯨꯗꯨꯅ ꯑꯗꯨꯝ ꯉꯥꯗꯣ ꯂꯩꯕꯗꯒꯤ ꯑꯌꯥꯝꯕ ꯃꯥꯁꯦ ꯂꯩꯈꯤꯕꯅꯦꯕ ꯈꯪꯕ꯭ꯔꯥ ꯀꯅꯥ ꯍꯧꯧꯗꯧꯅꯣ ꯈꯪꯗꯦꯕ ꯌꯥꯝ ꯄꯤꯛꯅ ꯂꯥꯛꯄꯗꯒꯤꯩ ꯑꯗꯨꯝ ꯂꯩꯈ꯭ꯔꯕꯅꯦꯕ ꯑꯩꯈꯣꯏ ꯍꯧꯗꯣꯡꯅ ꯑꯗꯨꯝ ꯑꯣꯏꯈ꯭ꯔꯦꯕ ꯑꯗꯩꯁꯨ ꯀꯔꯤꯝ ꯆꯠꯂꯨ ꯌꯥꯗ꯭ꯔꯦ ꯑꯃ
ꯑꯗꯨꯒ ꯎ ꯀꯩꯅꯣꯅꯦ ꯌꯦꯟ ꯌꯦꯟ ꯑꯍꯨꯝ ꯑꯃꯒ ꯂꯣꯏꯌꯦꯕ ꯀꯝꯕ꯭ꯔꯥ ꯑꯩꯁꯦ ꯃꯔꯨꯝ ꯀꯣꯛꯄꯤꯗꯣ ꯑꯗꯨꯗꯨꯒꯅꯦ ꯌꯦꯟꯁꯤꯅ ꯀꯃꯥꯏꯅ ꯇꯧꯒꯦꯗꯅꯦ ꯅꯪꯅ ꯉꯁꯥꯏ ꯍꯧꯗꯣꯡꯅ ꯀꯩꯅꯣ ꯆꯥꯏ ꯍꯥꯏꯗꯅ ꯀꯩꯔꯤꯕ ꯁꯧꯒ꯭ꯔꯤ ꯆꯥꯏ ꯍꯥꯏꯗꯅ ꯍꯧꯖꯤꯛꯀꯤ ꯌꯦꯟꯁꯤꯡꯁꯤꯁꯤꯅ ꯁꯧꯒ꯭ꯔꯤ ꯃꯄꯪꯁꯦ ꯑꯩꯈꯣꯏꯗꯤ ꯑꯩꯗꯤ ꯍꯦꯟꯖꯥꯡ ꯆꯥꯕꯗ ꯁꯧꯒ꯭ꯔꯤ ꯃꯄꯪ ꯆꯥꯕ ꯍꯩꯅꯗꯦꯕ ꯑꯗꯨꯗꯨꯅ ꯁꯒꯜ ꯃꯄꯜꯁꯦ ꯌꯦꯟꯁꯦ ꯊꯥꯕꯁꯗ ꯇꯥꯞ ꯇꯥꯞ ꯂꯥꯛꯈ꯭ꯣꯏꯅꯦꯕ ꯑꯗꯨꯒꯅꯦ ꯍꯪꯒꯥꯝ ꯍꯪꯒꯥꯝ ꯑꯊꯣꯡꯕꯁꯤꯁꯨꯅꯦ ꯌꯦꯟꯟꯅ ꯊꯥꯕ ꯀꯥꯟꯗ ꯃꯣꯏꯅ ꯇꯥꯞ ꯇꯥꯞ ꯂꯥꯛꯑꯒ ꯌꯥꯝ ꯄꯥꯝ ꯆꯥꯏꯕꯀꯣ ꯑꯗꯨꯒꯅꯦ ꯍꯪꯒꯥꯝ ꯑꯇꯦꯛꯄ ꯁꯤꯗ ꯁꯣꯏꯔꯒ ꯊꯥꯕꯗꯅ ꯑꯃꯨꯛ ꯆꯥꯗꯦꯕ
ꯃꯣꯏꯁꯨ ꯃꯍꯥꯎ ꯈꯪꯉꯤꯅꯤꯅꯦ
ꯑꯧ ꯌꯦꯟꯗꯨ ꯌꯦꯟꯗꯥꯅꯤ ꯍꯥꯏꯖꯤꯅꯤ
ꯂꯩꯕꯅꯤ ꯂꯩꯕꯅꯤ ꯁꯥ ꯉꯥ ꯑꯃ ꯑꯃ ꯑꯗꯨꯝꯕꯗꯁꯨ ꯑꯗꯨꯗꯩ ꯑꯩꯈꯣꯏꯁꯨ ꯇꯧꯋꯦ ꯑꯗꯣ ꯍꯧꯖꯤꯛꯁꯨ ꯃꯅꯤꯡꯗ ꯉꯥꯅꯨ ꯈꯔ ꯂꯣꯏꯕ ꯌꯥꯎꯔꯤ ꯑꯁꯤꯁꯦ ꯁꯨꯝ ꯆꯥꯛ ꯆꯥꯕꯒꯤ ꯆꯒꯨꯝ ꯅꯨꯡꯒꯨꯝ ꯑꯣꯏꯔꯣ ꯑꯃ ꯑꯣꯏꯔꯣ ꯊꯩꯦꯡꯅ ꯊꯥꯕꯗ ꯃꯣꯏ ꯏꯟꯖꯥꯡ ꯃꯥꯄꯟꯒꯨꯝꯕ ꯑꯊꯣꯡꯕꯒꯤ ꯏꯟꯖꯥꯡ ꯊꯥꯕ ꯑꯗꯨꯝ ꯆꯥꯏ ꯍꯥꯏꯕ ꯃꯣꯏꯁꯨ ꯃꯍꯥꯎ ꯈꯪꯕ꯭ꯔꯥ ꯈꯪꯗꯦ ꯑꯗꯨꯒ ꯐ꯭ꯔꯦꯁ ꯑꯣꯏꯅ ꯐ꯭ꯔꯦꯁ ꯑꯣꯏꯅ ꯆꯥꯗꯕꯁꯨ ꯌꯥꯎꯋꯤ ꯐ꯭ꯔꯦꯁ ꯑꯣꯏꯅꯗꯤ
ꯍꯣꯏ ꯇꯒꯠ ꯇꯒꯠ ꯇꯦꯛꯄꯗꯨꯣ ꯆꯥꯗꯕ
ꯍꯣꯏ ꯑꯊꯣꯡꯕꯗꯤ ꯆꯥꯕ
ꯃꯈꯟ ꯃꯈꯜ ꯑꯗ ꯃꯤꯗꯁꯨ ꯃꯈꯜ ꯃꯈꯜ ꯃꯌꯥꯝ ꯑꯃ ꯑꯩꯈꯣꯏꯁꯨ ꯋꯥꯈꯜꯂꯣꯟ ꯇꯠꯇ ꯃꯥꯟꯅꯗ꯭ꯔꯤꯁꯤꯅꯤ ꯅꯪꯅ ꯄꯥꯝꯕ ꯑꯩꯅ ꯄꯥꯝꯕ ꯑꯝꯇ ꯃꯥꯟꯅꯗ꯭ꯔꯤꯁꯤꯅꯤ ꯅꯪꯅ ꯆꯥꯅꯤꯡꯕ ꯑꯩꯅ ꯆꯥꯅꯤꯡꯕ ꯂꯣꯏ ꯈꯦꯠꯅꯩꯗꯅ ꯑꯗꯨ ꯑꯗꯨꯒ ꯆꯞ ꯃꯥꯟꯅꯩ ꯃꯣꯏꯁꯨ
ꯑꯗꯨꯅꯤꯅꯦ ꯇꯧꯔꯤꯁꯦ
ꯆꯥꯛꯇꯤ ꯂꯥꯝꯗꯤ ꯂꯥꯝꯂꯕꯅꯦ ꯂꯣꯏꯕꯗꯤ ꯀꯨꯏꯗꯕ ꯑꯗꯨꯒ ꯊꯕꯛꯁꯤꯅ ꯌꯥꯗ꯭ꯔꯕ ꯄꯨꯂꯞ ꯆꯥꯃꯤꯟꯅꯕꯒꯤ ꯉꯥꯏꯕꯁꯤꯗ
ꯑꯗꯣ ꯂꯥꯝꯃꯁꯨ ꯅꯣꯏꯗꯤ ꯅꯨꯡꯇꯤꯒꯤ ꯊꯦꯡꯅ ꯑꯗꯨꯝ ꯆꯥꯕꯅꯦ ꯑꯗꯨꯝ ꯍꯥꯏꯅꯔꯝꯃꯅꯤ ꯕꯥꯔꯣ ꯃꯇꯨꯡ ꯂꯥꯟꯕ ꯈꯔ ꯑꯃ ꯁ꯭ꯥꯏꯕꯀꯤ ꯃꯅꯨꯡꯗ ꯑꯗꯨꯝ
ꯍꯩꯅꯩ ꯑꯗꯨꯕꯨꯗꯤ ꯉꯁꯥꯏꯒꯤ ꯑꯌꯨꯛꯁꯤꯗ ꯆꯥꯅꯕꯗꯣ ꯑꯗꯨꯝ ꯑꯩꯈꯣꯏꯒꯤ ꯄꯨꯛ ꯊꯟꯅꯕꯒꯤ ꯃꯑꯣꯡꯗ ꯑꯗꯨꯝ ꯆꯥꯥꯁꯟꯅꯔꯛꯑꯦꯕ ꯁꯪꯒꯣꯝ ꯊꯛꯄꯅ ꯊꯛꯄ ꯌꯦꯔꯨꯝ ꯆꯥꯕꯅ ꯆꯥꯕ ꯑꯗꯨꯝ ꯇꯧꯔꯦꯕ ꯑꯗꯒꯤ ꯏꯕꯨꯡꯕꯨꯗꯤ ꯑꯗꯨꯝ ꯑꯗꯨꯝ ꯑꯌꯥꯝꯕꯅ ꯃꯥꯗꯤ ꯂꯞꯐꯣꯏꯅꯦ ꯑꯗꯒꯤ ꯁꯦꯝꯅꯦ ꯑꯣꯠꯅꯦ ꯇꯧꯔꯒ ꯃꯥꯗꯤ ꯀꯗꯣ ꯁꯦꯛ ꯊꯛꯑꯒ ꯁꯦꯛ ꯁꯦꯝꯃꯒ ꯍꯦꯛ ꯍꯦꯛ ꯊꯛꯑꯦꯕ ꯃꯥꯗꯤ ꯑꯗꯨꯗꯨꯅ ꯑꯗꯨꯝ ꯂꯥꯞꯅꯗꯕꯗꯣ ꯑꯗꯒꯤ ꯑꯩꯈꯣꯏ ꯕꯦꯝꯃꯗꯤ ꯃꯥꯗꯤ ꯆꯥꯛꯁꯤ ꯀꯌꯥ ꯊꯣꯏꯅ ꯃꯥꯗꯤ ꯀꯩꯅꯣ ꯇꯧꯗꯦꯕ ꯀꯌꯥ ꯊꯣꯏꯅ ꯄꯥꯝꯗꯦꯕ ꯃꯥꯁꯨ ꯁ ꯄꯥꯛ ꯈꯔ ꯆꯥꯔꯒ ꯄꯥꯛꯂꯛꯗ ꯂꯩ ꯍꯥꯏꯕ ꯑꯗꯨꯅ ꯃꯌꯥꯝ ꯀꯪꯉꯤ ꯃꯌꯥꯝꯗꯣ ꯋꯥꯡꯕꯗꯤ ꯁꯒꯥꯏꯗꯨꯧꯅ ꯋꯥꯡꯉꯦ ꯑꯩꯉꯣꯟꯗ ꯍꯦꯜꯂꯦ
ꯑꯗꯨꯃꯥꯏꯅ ꯈꯤꯇꯪ ꯈꯤꯇꯪ ꯆꯥꯗꯅꯅꯦ ꯑꯩꯈꯣꯏꯁꯨ ꯑꯗꯨꯃꯥꯏꯅ ꯆꯥꯕ ꯊꯝꯖꯔ ꯈꯝꯗꯦ ꯑꯗꯣ ꯀꯩꯅꯣꯒꯤ ꯀꯦꯕꯥ ꯎꯝ ꯆꯥꯛꯇꯣ ꯀꯩꯅꯣ ꯇꯧꯕ ꯍꯥꯏꯇꯥꯔꯦ ꯑꯩꯈꯣꯏꯒꯤ ꯃꯔꯨ ꯑꯣꯏꯅ ꯆꯥꯛ ꯆꯥꯗꯕꯤꯗ ꯑꯁꯣꯏ ꯑꯄꯅ ꯈꯔ ꯈꯒ ꯆꯥꯔꯒ ꯂꯩꯕꯗꯣ ꯑꯗꯨꯅꯕꯨꯗꯤ ꯑꯃꯔꯣꯝꯗꯕꯨ ꯐꯕ ꯐꯔꯖꯥꯠꯅꯤ ꯑꯩꯈꯣꯏꯗꯤ ꯑꯩꯈꯣꯏꯅ ꯇꯧꯔꯤꯁꯤꯅꯅꯦ ꯆꯥꯛꯁꯨ ꯑꯗꯨꯝ ꯍꯣꯏ ꯌꯥꯝꯅ ꯍꯦꯟꯅ ꯌꯥꯝ ꯍꯦꯟꯅ ꯆꯥꯏ ꯍꯥꯏꯕꯗꯤ ꯅꯠꯇꯕ ꯆꯥꯗꯤ ꯆꯥꯏ ꯇꯧꯕꯇꯕꯨ ꯏꯁꯥꯒꯤ ꯑꯩꯈꯣꯏꯒꯤ ꯂꯤꯃꯤꯠ ꯑꯃ ꯊꯝꯃ ꯈꯤꯇꯪ ꯆꯥꯊꯔꯗꯤ ꯐꯕ ꯑꯗꯣ ꯑꯩꯈꯣꯏꯁꯤꯅ ꯇꯧꯔꯤꯁꯤꯗꯤ ꯏꯁꯥꯁꯨ ꯋꯥꯡꯁꯨ ꯋꯥꯡꯉꯦ ꯑꯗꯨꯏ ꯃꯊꯛꯇ ꯑꯃꯨꯛ ꯅꯣꯏꯁꯨ ꯅꯣꯏꯔꯦ ꯑꯗ ꯑꯩꯈꯣꯏꯁꯨ ꯆꯥꯕ ꯊꯛꯄ ꯑꯩꯈꯣꯏ ꯌꯥꯔꯤꯈꯩꯗꯤ ꯋꯥꯅ ꯋꯥꯅ ꯆꯥꯔꯣ ꯍꯥꯏꯕꯅꯦꯕ ꯌꯥꯝ ꯁꯦꯡꯅ ꯍꯥꯏꯔꯒꯗꯤ ꯑꯗꯨꯒ ꯅꯣꯏꯒ ꯑꯩꯈꯣꯏꯒ ꯑꯃꯨꯛ ꯌꯦꯡꯅꯕꯗꯗꯤ ꯅꯣꯏꯗꯤ ꯑꯃꯨꯛ ꯆꯥꯕ ꯑꯃꯨꯛ ꯈꯔ ꯌꯥꯔꯤꯕꯕ ꯐꯤꯕꯝꯗꯣ ꯑꯩꯈꯣꯏꯅ ꯑꯃꯨꯛ ꯍꯦꯜꯂꯤꯅꯦꯕ ꯅꯣꯏꯕꯗꯗꯤ ꯃꯤ ꯆꯥꯎꯕ ꯆꯥꯎꯁꯜꯂꯦ ꯋꯥꯡꯉꯒ ꯋꯥꯡꯁꯜꯂꯦ ꯅꯣꯏꯒꯅꯣꯏꯁꯤꯠꯂꯦ ꯄꯨꯂꯞ ꯄꯨꯟꯖꯜꯂꯦ ꯍꯥꯏꯕꯗꯤ
ꯎꯝ ꯑꯗꯨꯅꯦ ꯑꯗꯨ ꯁꯨꯃꯥꯏꯅ ꯇꯧꯋꯣ
ꯅꯪꯒꯤ ꯆꯥꯛ ꯆꯥꯕꯗꯨꯗꯅ ꯑꯩꯈꯣꯏꯒꯤ ꯆꯝꯐꯨꯠ ꯑꯃꯒꯤ ꯃꯊꯦꯜꯁꯦ ꯅꯨꯡꯇꯤꯒꯤ ꯑꯗꯨꯝ ꯌꯥꯎꯍꯜꯂꯣ ꯍꯥꯏꯕꯗꯤ ꯆꯝꯐꯨꯠꯇꯨꯅ ꯄꯨꯛꯊꯟꯈꯤꯕ ꯍꯥꯏꯕꯗꯨꯗꯤ ꯆꯝꯐꯨꯠꯁꯤꯗꯤ ꯉꯥꯏꯍꯜꯂꯒ ꯖꯨ ꯂꯥꯎ ꯇꯨꯡꯒꯗꯧꯕ ꯄꯣꯠ ꯏꯟꯗꯅ
ꯑ
ꯑꯗꯨꯏꯗꯨꯅ ꯆꯝꯐꯨꯠ ꯑꯃ ꯑꯗꯨꯝ ꯌꯥꯎꯍꯜꯂꯣꯕ ꯈꯪꯕ꯭ꯔꯥ ꯑꯗꯨꯒ ꯆꯝꯐꯨꯠꯇꯨꯅ ꯈꯔ ꯍꯦꯟꯅ ꯅꯝꯅ ꯆꯥꯔꯕ ꯅꯪꯅ ꯄꯨꯛ ꯈꯟꯗꯦꯅ ꯍꯥꯏꯕ ꯅꯨꯡꯉꯥꯏꯇ꯭ꯔꯒꯁꯨ ꯆꯥꯛꯇꯣ ꯋꯥꯠꯍꯜꯂꯒ ꯑꯗꯨ ꯑꯣꯏꯔꯒꯗꯤ ꯅꯪ ꯄꯨꯛ ꯊꯟꯗꯕꯁꯨ ꯂꯩꯔꯣꯏꯗꯅ ꯍꯣꯏ ꯅꯪ ꯀꯣꯟꯅ ꯂꯥꯝꯃꯛꯛꯄꯗꯨꯗꯤ ꯃꯆꯦꯠ ꯃꯆꯦꯠ ꯑꯗꯨꯝ ꯆꯝꯐꯨꯠ ꯑꯗꯨꯅ ꯑꯗꯨꯝ ꯃꯔꯛꯇ ꯈꯔ ꯌꯥꯝꯅ ꯐꯨꯆꯜꯂꯒ ꯃꯔꯛꯇ ꯑꯗꯨꯝ ꯅꯪ ꯁꯝꯕ ꯌꯥꯏ ꯍꯥꯏꯕ ꯆꯥꯛꯥꯝꯃꯛꯑꯒꯁꯨ ꯑꯗꯨꯃꯥꯏꯅ ꯇꯧ ꯑꯗꯨ ꯑꯗꯨꯃꯥꯏꯅ ꯇꯧꯔꯒ ꯌꯦꯡꯉꯀꯥꯟꯗ ꯅꯪ ꯍꯌꯦꯡ ꯀꯌꯥꯝ ꯇꯥꯑꯒꯦ ꯌꯦꯡꯉꯨꯅꯦ
ꯍꯣꯏ ꯑꯗꯨ ꯍꯣꯏ ꯑꯗꯨꯃꯥꯏꯅ ꯇꯧꯔꯒꯦ ꯑꯗꯣ ꯐꯔꯦ ꯑꯩ ꯊꯝꯃꯒꯦ ꯀꯩꯅꯣ ꯇꯧꯔꯦꯠꯅꯕ ꯇꯧꯔꯒꯦ ꯑꯁꯣꯝꯗ ꯑꯩꯈꯣꯏꯒꯤ ꯄꯔꯤꯈꯥꯒꯤꯗꯨ ꯉꯥꯏꯍꯥꯛ ꯂꯩꯔꯗꯤ ꯃꯇꯝꯁꯨ ꯌꯥꯔꯛꯑꯅꯤ